ꯍꯜꯂꯣ ꯀꯔꯤ ꯇꯧꯔꯒ ꯂꯩꯕ꯭ꯔꯣ
ꯑꯣ ꯁꯤꯁꯇꯔꯒꯤ ꯐꯣꯟ ꯂꯥꯛꯄ ꯉꯥꯏꯔꯝꯕꯅꯦ
ꯑꯣ ꯑꯗꯨ ꯑꯣꯏꯔꯕ
ꯑꯧ ꯃꯥꯅꯦ ꯀꯩ ꯃꯊꯦꯜ ꯇꯧꯔꯒꯦ ꯉꯁꯤꯕꯨ
ꯑꯩꯈꯣꯢꯏ ꯎꯁꯣꯏ ꯆꯥꯢꯌꯦ
ꯑꯣꯁ ꯑꯗꯨꯗꯤ ꯑꯍꯥꯎꯕꯅꯤꯍꯦ
ꯍꯣꯏ ꯎꯁꯣꯏꯒ ꯎ ꯁꯟꯁꯥꯕ ꯍꯥꯞꯄꯒ ꯊꯣꯡꯕ
ꯑꯁ ꯑꯗꯨꯗꯤ ꯆꯥꯕ ꯌꯥꯏ ꯌꯥꯔꯝꯗꯧ ꯃꯥꯟꯗꯦ ꯁꯤꯁꯇ ꯐꯖꯅ ꯆꯥꯔꯝꯃꯗꯧ ꯃꯥꯜꯂꯦ
ꯍꯣꯏ ꯅꯪꯗꯤ
ꯎꯝ ꯁꯤꯁꯦ ꯑꯩꯈꯣꯏꯁꯨꯦ ꯍꯥꯎꯇꯕ ꯀꯩꯅꯣ ꯆꯥꯏꯌꯦ ꯉꯁꯤ ꯆꯤꯛꯀꯟ ꯆꯥꯏꯑ
ꯑꯅꯣ ꯑꯩꯁꯨ ꯃꯊꯦꯜ ꯑꯃꯗꯤ ꯆꯤꯀꯟꯅꯤ ꯁꯥꯅ ꯊꯣꯡꯕꯀꯣ ꯌꯥꯝ ꯁꯥꯅ ꯃꯣꯔꯣꯛ ꯌꯥꯝ ꯁꯥꯅ ꯊꯣꯡꯕ ꯆꯤꯛꯀꯟꯗꯣ
ꯑꯣ
ꯎꯁꯣꯏꯒ ꯀꯩꯅꯣꯗꯗꯤ
ꯑꯗꯨꯗꯤ ꯁꯤꯁꯇꯔ ꯑꯣꯏꯗꯤ ꯑꯍꯥꯎꯕ ꯌꯥꯝꯗ ꯆꯥꯏꯀꯣ
ꯉꯁꯤ ꯉꯁꯤꯒꯤ ꯉꯁꯤ ꯈꯛꯄꯅꯤꯗ
ꯑꯣ ꯉꯁꯤꯁꯦ ꯑꯗꯨꯝ ꯅꯨꯡꯇꯤ ꯌꯧꯔꯝꯗꯧ ꯃꯥꯜꯂꯤꯗ
ꯑꯗꯨ ꯅꯪ ꯅꯪꯒꯁꯨ ꯅꯛꯅꯔꯗꯤ ꯈꯔ ꯑꯗꯨꯝ ꯄꯤꯖꯒꯦ ꯍꯥꯏꯅ ꯀꯧꯕ ꯌꯥꯕꯀꯣ ꯑꯗꯨ ꯅꯪꯗꯤ ꯇꯝꯄꯥꯛꯇ ꯂꯩꯔꯝꯅꯤꯅ
ꯆꯠꯂꯦꯗꯣ ꯏꯆꯦꯁꯦ ꯄꯥꯃꯨꯡ ꯌꯥꯝ ꯐꯠꯇꯕ ꯃꯥꯜꯂꯦ ꯄꯤꯛꯅꯤꯡꯛ ꯂꯥꯛꯑꯣ ꯀꯥꯏꯅꯒ ꯍꯥꯏꯗꯤ ꯅꯣꯡꯃ ꯀꯣꯏꯔꯛꯑꯣ ꯆꯥꯁꯦ ꯀꯥꯏꯅꯒꯗꯤ ꯍꯥꯏꯗꯤ ꯂꯥꯞꯅꯩ ꯇ ꯍꯥꯏꯖꯜꯂꯛꯑꯦ ꯇꯥꯜꯗꯦꯗ
ꯑꯍ ꯂꯥꯛꯂꯗꯤ ꯊꯣꯡꯕꯨ ꯊꯣꯡꯕꯤꯈꯤꯅꯦ ꯎ
ꯅꯣꯡꯃ ꯅꯣꯡꯃꯒ ꯂꯥꯛꯑꯣ ꯆꯥꯁꯤꯦ ꯀꯣꯏꯔꯛꯑꯣ ꯀꯥꯏꯅꯗꯒ ꯍꯥꯏꯗꯤ ꯁꯤꯁꯦ ꯇꯜꯂꯤ
ꯑꯣ ꯍꯌꯦꯡ ꯂꯥꯛꯑꯣ ꯑꯩ ꯊꯣꯡꯕꯤꯈꯤ ꯍꯌꯦꯡ ꯑꯣꯏꯅ ꯊꯣꯡꯕꯤꯒꯦ ꯂꯥꯛꯑꯣ ꯇꯒꯦ ꯗꯣꯁꯥ ꯁꯥꯠ ꯀꯈꯣ
ꯑꯣ ꯌꯥꯏ ꯌꯥꯏꯌꯦ ꯌꯥꯏꯌꯦ ꯆꯥꯊꯣꯛꯁꯤ ꯀꯥꯏꯗꯅ ꯍꯤꯁꯤ ꯑꯣꯏꯅ ꯊꯣꯡꯕ ꯍꯟꯖꯥꯡ ꯈꯨꯊꯣꯡꯗꯣ ꯑꯃꯨꯛ ꯇꯦꯁ ꯇꯧꯕꯗ ꯀꯩꯁꯨ ꯀꯥꯏꯗꯦ ꯀꯩꯗꯣ
ꯑꯦꯁ ꯆꯍꯤ ꯐꯥꯎ ꯈꯪꯗ꯭ꯔꯤꯀꯥꯟꯗ ꯒ꯭ꯔꯤ ꯏꯆꯦ ꯍꯥꯟꯅ ꯏꯖꯤ ꯀꯧꯔꯝꯃꯤꯀꯣ ꯑꯗꯣ ꯆꯍꯤ ꯈꯪꯔꯛꯀꯥꯟꯗ ꯇꯥꯃꯣ ꯑꯣꯏꯔꯝꯅꯤꯀꯣ
ꯎꯝ ꯏꯆꯦꯗꯣ ꯈꯣꯟꯖꯦꯜꯁꯦ ꯈꯔ ꯑꯗꯨꯝ ꯀꯩꯅꯣ ꯇꯧꯕ ꯃꯥꯜꯂꯦꯅ ꯈꯜꯂꯒ ꯀꯧꯕꯅꯦ ꯑꯗꯨ ꯀꯩꯇ ꯃꯥꯏꯟ ꯇꯧꯕꯤꯒꯅꯨ ꯑꯩꯅꯕꯨ ꯍꯜꯂꯝꯃꯦ ꯏꯆꯦꯅꯕꯨ ꯍꯜꯂꯝꯃꯦ ꯑꯗꯨꯝ ꯃꯤꯡꯒꯧꯅꯦ ꯈꯟꯕꯤꯔꯣ ꯑꯦꯗ꯭ꯔꯦꯁ ꯇꯧꯕꯅꯦꯅ ꯈꯟꯕꯤꯔꯣ ꯁꯣꯝꯗ ꯀꯥꯏ ꯊꯕ ꯅꯠꯇ꯭ꯔꯣ
ꯀꯩꯥꯏꯗ ꯀꯩꯗꯦ
ꯑꯣ ꯑꯣ ꯐꯩꯌꯦ ꯐꯩꯌꯦ ꯏꯆꯦꯗꯤ ꯋꯥꯔꯜ ꯀꯞꯀꯨꯝꯕꯒ ꯌꯦꯡꯕ꯭ꯔꯣ
ꯌꯦꯡꯅꯤꯡꯉꯦ ꯑꯗꯨ ꯉꯥꯏꯅꯅ ꯇꯧꯕꯅꯤꯡꯉ ꯍꯧꯖꯤꯛ ꯑꯣ ꯣꯗꯣ ꯊꯣꯛꯇ꯭ꯔꯤ ꯐꯥꯎ ꯑꯗꯨꯝ ꯀꯣꯜ ꯇꯧꯔꯒꯀꯣ ꯍꯦꯛꯇ ꯊꯣꯛꯈꯦ ꯍꯥꯏꯔꯗꯤ ꯑꯗꯨꯝ ꯇꯣꯛꯈ꯭ꯔꯅꯤ
ꯑꯣ ꯀ ꯀꯔꯝꯕ ꯇꯤꯝꯗ ꯁꯞꯄꯣꯔꯠ ꯇꯧꯗꯣꯏꯅꯣ ꯉꯁꯤꯒꯤ ꯄ꯭ꯂꯦꯁꯤꯕꯣ
ꯑ ꯔꯦꯠ ꯀꯂꯔ ꯍꯥꯞꯄꯗꯨ
ꯌꯦꯠ ꯀꯂꯔ ꯍꯥꯞꯄꯗꯤ ꯏꯁꯄꯦꯗꯔꯣ
ꯍꯣꯏ ꯏꯁꯄꯦꯟꯗ ꯅꯣꯏ ꯅꯪꯗꯤ ꯔꯣꯅꯦꯟꯗꯣ ꯑ ꯔꯅꯤꯟꯗꯣꯕꯨ ꯁꯄꯣꯔꯠꯕ ꯔꯅꯤꯟ
ꯍꯥꯏꯗꯤ ꯔꯣꯅꯥꯜꯗꯣ ꯄꯥꯝꯗꯦꯅ ꯀꯗꯥꯏꯗꯒꯤ ꯔꯣꯅꯥꯜꯗꯣꯅꯗ ꯏꯆꯦꯅ ꯉꯥꯡꯊꯣꯔꯛꯄꯁꯤꯃ ꯍꯦꯛꯇ ꯍꯥꯏꯖꯤꯜꯂꯤ
ꯅꯪꯗꯤ ꯃꯦꯁꯤꯔꯥ ꯑꯗꯨ ꯑꯣꯏꯗ
ꯑꯥꯎ ꯁꯤꯤꯗꯤꯦ ꯦꯁꯤꯤ ꯑ
ꯑꯁ ꯃꯤꯁꯤꯗꯤ ꯍꯌꯦꯡ ꯁꯤꯔꯅꯤ
ꯑꯣ ꯁꯤꯕ꯭ꯔꯩ ꯍꯤꯡꯕ꯭ꯔꯥ ꯍꯌꯦꯡ ꯁꯣꯏꯗꯅ ꯈꯪꯉꯒꯅꯤ ꯑꯗꯣ ꯍꯧꯖꯤꯛ ꯐꯥꯎꯒꯤꯗꯤ ꯃꯍꯥꯛ ꯍꯤꯡꯉꯤꯀꯣ ꯑꯗꯨꯃꯥꯏꯅ ꯍꯥꯏꯒꯗꯣ ꯐꯠ ꯇ
ꯃꯦꯁꯤꯁꯤꯗꯗꯤ ꯑꯩꯒꯤꯗꯤ ꯌꯥꯝ ꯐꯔꯅꯤꯗ ꯍꯥꯏꯕꯗꯤ ꯑꯩꯅꯗꯤ ꯄꯥꯝꯕ ꯄꯥꯝꯗꯕ ꯅꯠꯇꯕꯀꯣ ꯑꯗꯨꯣ ꯑꯥꯔꯖꯦꯟꯇꯤꯅꯥ ꯁꯤꯗꯗꯤ ꯑꯗꯨꯝ ꯇ꯭ꯔꯤꯠ ꯇꯧꯕꯤꯒꯦ ꯍꯥꯏꯅ ꯍꯥꯏꯕꯗꯣ ꯃꯤ ꯌꯥꯝꯈ꯭ꯔꯕ ꯃꯣꯏꯗ ꯃꯣꯏꯗꯣ ꯌꯥꯝ ꯊꯥꯖꯈ꯭ꯔꯕꯀꯣ ꯃꯣꯏꯁꯦ ꯆꯝꯄꯤꯌꯟ ꯂꯧꯒꯅꯤ ꯍꯥꯏꯕꯒꯤꯀꯣ ꯑꯗꯨ ꯑ ꯑꯩꯒꯤꯗꯤ ꯃꯥ ꯁꯤꯕꯗꯤ ꯌꯥꯝ ꯎꯝ ꯑꯩꯒꯤꯗꯤ ꯆꯥꯔꯥꯁꯦ ꯑꯗꯨꯝ ꯍꯥꯎꯅ ꯆꯥꯅꯤꯡꯉꯥꯏ ꯌꯥꯝ ꯌꯥꯝ ꯌꯥꯝꯈ꯭ꯔꯣꯏꯕ
ꯑꯣ ꯑꯣ ꯀꯩꯁꯨ ꯀꯥꯏꯗꯦ ꯀꯩꯗꯧꯔꯒꯦ ꯋꯦꯗꯔ ꯄꯣꯕ ꯋꯤꯟ ꯑꯣꯔ ꯂꯨꯁ ꯏꯆꯦꯅꯕꯨ ꯀꯣꯡꯅꯤ ꯍꯥꯏꯔꯦ ꯑꯩꯈꯣꯏꯁꯨ ꯆꯥꯕ ꯌꯥꯎꯕ ꯌꯥꯏꯀꯩꯗꯣ
ꯑꯗꯨ ꯉꯝꯂꯗꯤ ꯅꯪ ꯇ꯭ꯔꯤ ꯇꯧꯑꯣꯅ
ꯑꯁ ꯑꯗꯨꯗꯤ ꯇꯥꯂꯦꯗ ꯏꯆꯦꯁꯤ ꯑꯩꯉꯣꯟꯗ ꯑꯣꯏꯅ ꯇꯥꯏꯁꯜꯂꯛꯑꯦ ꯇꯥꯂꯦꯟꯗ ꯏꯆꯦꯗ ꯄꯤꯖꯒꯗ꯭ꯔꯥ ꯍꯥꯏꯔꯒ
ꯃꯠꯇꯦ ꯅꯪꯅ ꯇ꯭ꯔꯤꯠ ꯇꯧꯕꯤꯒꯦ ꯍꯥꯏꯔꯗꯤ ꯑꯩ ꯐꯖꯅ ꯁꯞꯄꯣꯔꯠ ꯇꯧꯕꯤꯒꯦꯕ ꯑꯃ ꯍꯤꯡꯅꯤꯉꯥꯏ ꯄ꯭ꯔꯊꯅꯥꯁꯨ ꯇꯧꯕꯤꯁꯨ ꯇꯧꯕꯤꯒꯦ ꯃꯤ ꯑꯇꯣꯞꯄꯅ ꯍꯥꯏꯕꯗꯤ ꯎꯝ ꯑꯥꯔꯖꯦꯟꯇꯤꯅꯥ ꯁꯤꯔꯗꯤ ꯍꯥꯏꯕꯅꯦꯕ ꯑꯗꯨ ꯅꯪꯅ ꯍꯤꯡꯕꯗꯤ ꯑꯩ ꯇꯧꯕꯤꯒꯦ ꯍꯥꯏꯔꯗꯤ ꯑꯁ ꯍꯤꯡꯗꯗꯤ ꯐꯩꯅꯤꯗ ꯍꯥꯏꯅ ꯈꯜꯂꯅꯦꯕ
ꯇꯜꯂꯦꯗꯁ ꯏꯆꯦꯅ ꯍꯥꯟꯅ ꯏꯆꯦꯅ ꯍꯥꯟꯅ ꯁꯤꯕꯒꯤ ꯋꯥꯔꯤ ꯇꯧꯊꯣꯛꯈ꯭ꯔꯦ ꯑꯗꯨꯒ ꯀꯃꯥꯏꯅ ꯇ ꯍꯤꯡꯕꯒꯤ ꯋꯥꯔꯤ ꯍꯥꯏꯗꯨꯅꯣ ꯆꯆꯦ ꯑꯗꯨꯗꯤ ꯑꯩ ꯝꯕꯣꯏꯗ
ꯅꯪꯅ ꯍꯦꯛꯇ ꯍꯥꯏꯊꯣꯛꯑꯗꯤ ꯑꯩꯗꯤ ꯑꯗꯨꯝ ꯏꯜꯂꯅꯤ ꯍꯥꯏꯇ ꯇꯕꯒꯤ꯭ꯌꯨ ꯋꯥ ꯀꯥꯛꯇꯥꯗꯤ
ꯏꯆꯦꯅ ꯑꯩꯈꯣꯏꯒꯤ ꯂꯛ ꯂꯣꯏꯅ ꯀꯩꯅꯣ ꯇꯧꯈ꯭ꯔꯦꯅ ꯑꯗꯨꯅ ꯑꯩ ꯃꯗꯨ ꯌꯥꯝ
ꯇꯥꯃꯣꯅ ꯍꯥꯏꯔꯗꯤ ꯀꯃꯥꯏꯅ ꯅꯆꯟꯅ ꯑꯗꯨꯝ ꯏꯜꯂꯣꯏꯗ꯭ꯔꯤꯕ꯭ꯔꯥ
ꯃꯗꯨ ꯅꯕꯨꯡꯅ ꯑꯦꯛꯁꯦꯞ ꯇꯧꯕ ꯉꯝꯃꯔꯣꯏ
ꯇꯧꯕꯤꯌꯣꯕ
ꯁꯥꯎꯔꯅꯨ ꯏꯆꯟ ꯃꯗꯨꯃꯗꯤ ꯑꯥꯏ ꯀꯅꯥꯠ ꯐꯣꯔ ꯒꯤꯞ
ꯀꯩꯗꯤ ꯎꯝ
ꯏꯆꯦ ꯅꯠꯇ꯭ꯔꯤ ꯇꯧꯕꯗꯣ ꯑꯗꯨꯝ ꯆꯥꯔꯁꯤꯦ
ꯆꯤꯆꯦꯁꯦ ꯍꯧꯖꯤꯛꯀꯥꯟꯁꯤꯀꯣ ꯌꯥꯝꯅ ꯀ꯭ꯔꯤꯍꯁ ꯌꯥꯝ ꯄꯩꯁꯥ ꯂꯩꯇꯦ
ꯑꯣ ꯅꯣꯡꯃ ꯁꯣꯏ ꯄꯥꯏꯖꯔꯛꯀꯅꯤꯁꯦ ꯍꯧꯖꯤꯛ ꯑꯩꯈꯣꯏ ꯔꯤꯁ ꯒꯥꯏꯗ ꯑꯣꯏꯗꯧꯔꯕꯅꯤ ꯁꯤ ꯀꯩꯝꯇ ꯄꯥꯈꯠꯀꯅꯨ ꯁꯨꯒꯔ ꯁꯤꯁꯇꯔ ꯑꯣꯏꯗꯧꯔꯕꯅꯦ ꯀꯩꯅꯣ ꯈꯜꯗꯣꯏꯅꯣ
ꯁꯨꯒꯔ ꯁꯤꯁꯇꯔ ꯁꯨꯒꯔ ꯃꯃꯤ ꯑꯣꯏꯔꯒꯦ ꯀꯩꯗꯧꯔꯛꯒꯦ
ꯑꯣꯏꯔꯛꯑꯗꯕꯅꯤ ꯑꯣꯏꯔꯛꯗꯕꯅꯤ ꯀꯔꯤꯝꯇ ꯈꯜꯂꯨꯔꯣ ꯑꯩ ꯂꯣꯏ ꯍꯥꯏꯈ꯭ꯔꯕꯅꯤ ꯁꯤꯁꯇꯔꯒꯤꯁꯨ ꯗꯣꯟ ꯋꯥꯔꯤ
ꯁ ꯁꯦ ꯐ꯭ꯔꯤ
ꯖꯁ ꯑꯦꯦꯔ ꯐ꯭ꯔꯤ ꯣꯠ ꯏꯁ ꯑꯣꯜꯋꯦ ꯋꯠ ꯌꯨ
ꯅ ꯅꯪꯕꯨꯁꯦ ꯑꯗꯨꯝ ꯀꯣꯜ ꯇꯧꯕ ꯌꯥꯅꯤ ꯌꯥꯒꯅꯤꯗ ꯑꯁ ꯅꯨꯡꯉꯥꯏ
ꯌꯥꯏꯌꯦꯁꯦ ꯑꯩꯈꯣꯏꯁꯨ ꯇꯥꯛꯁ ꯌꯥꯝ ꯂꯩꯔꯤ ꯑꯗꯨꯅꯀꯣ ꯌꯦꯡꯁꯤ ꯃꯈꯥ ꯇꯥꯕ
ꯍꯥꯟꯅ ꯈꯪꯉꯝꯃꯗꯤ ꯑꯗꯨꯝ ꯐꯗꯧꯕ ꯑꯗꯨ ꯅꯪꯅ ꯍꯧꯖꯤꯛ ꯉꯥꯡꯔꯛꯄꯗꯣ ꯑꯃꯨꯛꯀ ꯉꯥꯡꯒꯅꯨꯀꯣ
ꯑꯣ ꯁꯣꯏꯕꯅꯦ ꯕꯥꯏ ꯃꯤꯁꯇꯦꯛꯅꯦ ꯈꯟꯕꯤꯔꯣ
ꯑ ꯑꯗꯨ ꯏꯪꯂꯤꯁꯁꯨ ꯌꯥꯝ ꯍꯥꯞꯄꯗꯤ ꯅꯨꯡꯉꯥꯏꯗꯤ ꯅꯨꯡꯉꯥꯏꯇꯕꯅꯤ
ꯍꯥꯞꯆꯔꯔꯣꯏ ꯍꯥꯞꯆꯔꯔꯣꯏ
ꯑ
ꯁꯤꯁꯇꯔꯅꯕꯨꯛ ꯏꯪꯂꯤꯁ ꯈꯪꯗꯕ ꯑꯣꯏꯔꯝꯔꯕꯗꯤꯨꯛ ꯍꯦꯟꯅ ꯉꯥꯎꯔꯅꯤ ꯑꯩ ꯍꯥꯏꯖꯔꯔꯣꯏ
ꯎꯝ ꯑꯩ ꯏꯪꯂꯤꯁ ꯌꯥꯝꯦ ꯃꯍꯩꯇꯦꯕ ꯑꯩꯗꯤ ꯃꯩ ꯇꯩ ꯂꯂꯣꯟ ꯈꯛꯇ ꯂꯣꯟꯅꯤꯡꯉꯦꯕ
ꯑꯣ ꯈꯪꯉꯦ ꯈꯪꯉꯦ ꯑꯩ ꯈꯪꯉꯤ ꯈꯪꯉꯤ ꯆꯠ ꯏꯪꯂꯤꯁ ꯍꯩꯇꯦ ꯍꯥꯏꯕ ꯑꯩ ꯈꯪꯖꯩ ꯑꯗꯨꯅ ꯑꯩ ꯑꯩꯅ ꯉꯥꯡꯈꯤꯕ ꯌꯥꯎꯔꯁꯨ ꯁꯤꯁꯇꯔꯅ ꯃꯗꯨ ꯃꯥꯏ ꯉꯥꯛꯄꯤꯒꯅꯤ ꯀꯣ ꯑꯣ ꯏꯆꯦꯁꯤꯕꯨ ꯍꯧꯖꯤꯛ ꯀꯔꯤ ꯀꯔꯤ ꯍꯣꯠꯅꯕꯤꯔꯤꯒꯦ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯨ ꯍꯥꯏꯐꯦꯠꯇꯪ ꯁꯤꯌꯔ ꯃꯆꯥ ꯑꯝꯇꯪ ꯇꯧꯊꯣꯛꯄ ꯌꯥꯕ꯭ꯔꯣ
ꯑꯩꯕꯨꯁꯦ ꯊꯕꯛ ꯃꯐꯝꯗ ꯏꯟꯇꯔꯚꯤꯌꯨ ꯇꯧꯕ ꯃꯥꯜꯂꯤꯅꯦ ꯊꯃꯣꯒꯤ ꯍꯥꯡꯕꯧ ꯍꯪꯕ ꯃꯑꯣꯡꯁꯦ ꯑꯩꯒꯤ ꯊꯕꯛ ꯄꯤꯅꯤꯡꯉꯥꯏ ꯃꯥꯜꯂꯦ ꯊꯕꯛ ꯃꯆꯥ ꯑꯃꯁꯨ ꯄꯤꯔꯛ ꯄꯤꯔꯛꯄꯤꯌꯣ
ꯎꯝ ꯅꯪꯒꯤ ꯄꯔꯐꯣꯔꯃꯦꯟꯁꯅ ꯐꯖꯔꯗꯤ ꯄꯤꯗꯣꯏꯅꯦ
ꯑꯩꯗꯤ ꯑꯗꯨꯝ ꯐꯖꯔꯒ ꯂꯩꯕꯅꯤꯗ
ꯀꯅꯥ ꯈꯪꯕꯅꯣꯗ ꯐꯖꯔꯝꯗꯕ ꯑꯣꯏꯔꯗꯤ
ꯌꯥ ꯃꯤꯅꯀꯣ ꯑꯩꯕꯨ ꯃꯨꯁꯥꯛ ꯃꯨꯔꯒ
ꯍ ꯁꯗ꯭ꯔꯦ ꯍꯥꯏꯗ꯭ꯔꯗꯤ ꯃꯨꯔꯝꯗꯧ ꯃꯥꯜꯂꯦ ꯑꯉꯧꯕꯗꯤ ꯑꯣꯏꯔꯝꯃꯔꯣꯏ
ꯃꯨꯁꯛ ꯃꯨꯔꯒ ꯆꯥꯎꯁꯨ ꯆꯥꯎꯔꯒ ꯑꯗꯨ ꯄꯣꯁꯤ ꯌꯥꯝ ꯇꯥꯏ ꯍꯥꯏ ꯑꯗꯨ ꯑꯁ ꯑꯩ ꯄꯨꯁꯤ ꯅꯪ ꯀꯨꯋꯤꯟ ꯀꯣꯟꯇꯦꯁꯀꯨꯝꯕꯗ ꯊꯣꯛꯑꯣ ꯍꯥꯏꯕꯀꯣ ꯑꯗꯨꯒꯤ ꯍꯧꯖꯤꯛꯗꯤ ꯌꯨꯝ ꯁꯪꯉꯒ ꯂꯩꯌꯦ
ꯌꯨꯝ ꯌꯨꯝ ꯁꯪꯉꯒ ꯂꯩꯌꯦ
ꯍꯣꯏ
ꯑꯣ ꯑꯗꯨꯗꯤ ꯁꯦꯀ꯭ꯌꯨꯔꯤꯇꯤ ꯒꯥꯔꯗꯀꯨꯝꯕꯅꯤꯅꯤ ꯆꯦꯗꯤ
ꯍꯣꯏꯅꯦ
ꯑꯣ ꯌꯥꯝ ꯁꯥꯊꯤꯔꯝꯗꯧ ꯃꯥꯜꯂꯦ ꯑꯗꯨꯗꯤ ꯌꯨꯝ ꯁꯦꯟꯅꯕ ꯀꯟꯕꯅꯤꯅ ꯃꯤꯠ ꯅꯥꯒꯁꯦ ꯌꯥꯝ ꯁꯤꯡꯅ ꯌꯥꯝ ꯑꯦꯛꯇꯤꯞꯇ ꯂꯩꯔꯝꯗꯧ ꯃꯥꯜꯂꯦ
ꯑ ꯑꯗꯨꯒꯤ ꯅꯣꯏ ꯅꯣꯏ ꯃꯐꯝꯗꯨꯗ ꯑꯩ ꯂꯥꯛꯔꯒ ꯑ ꯅꯣꯏ ꯊꯕꯛ ꯏꯪꯈꯥꯡꯗꯣ ꯂꯣꯏ ꯇꯧꯕꯤꯔꯤꯒꯦ ꯀꯩꯗꯧꯉꯩ ꯂꯧꯕ ꯂꯥꯛꯀꯦꯔꯥ
ꯍꯦꯂꯤꯀꯣꯞꯇꯔꯗ ꯁꯪꯕꯔ ꯑꯝꯇ ꯌꯦꯡꯒꯦ ꯑꯗꯣ ꯍꯦꯛꯇ ꯊꯥꯔꯛꯑꯒꯦ ꯍꯌꯦꯡ ꯍꯦꯛꯇ ꯍꯧꯖꯤꯛ ꯊꯥꯔꯁꯨ ꯊꯥꯔꯛꯑꯣꯔꯥ
ꯊꯥꯔꯛꯄ ꯌꯥꯅꯤꯗ
ꯌꯥꯏ ꯌꯥꯏ ꯁꯨꯝ ꯊꯥꯖꯔꯛꯑꯒꯦ ꯏꯆꯦꯅꯕꯨ ꯔꯦꯗꯤꯅꯤ ꯍꯥꯏꯔꯦ ꯍꯦꯛꯇ ꯊꯥꯔꯛꯑꯒꯦ ꯑꯩ ꯈꯦꯝꯆꯥꯟꯗ ꯑꯣꯗꯔ ꯐꯣꯟ ꯑꯃꯝꯇ ꯇꯧꯒꯦ
ꯑꯩꯗꯤ ꯍꯦꯂꯤꯀꯣꯞꯇꯔ ꯇꯣꯡꯉꯗꯤ ꯑꯣꯕꯅꯤꯀꯣ
ꯑꯣ ꯍꯦꯂꯤꯀꯣꯞꯇꯔ ꯌꯥꯗ꯭ꯔꯒꯅ ꯄ꯭ꯂꯦꯟ ꯊꯥꯔꯛꯀꯦ
ꯄ꯭ꯂꯦꯟꯁꯨ ꯌꯥꯗꯦ ꯑꯗꯣ ꯑꯩꯈꯣꯏꯗꯤ ꯎꯝ ꯊꯦꯂꯥ ꯒꯥꯔꯤ ꯍꯥꯞꯄꯗ ꯆꯠꯀꯗꯧꯕꯅꯦ
ꯑꯣ ꯊꯦꯂꯥ ꯒꯥꯔꯤ ꯅꯨꯡꯉꯥꯏꯇ꯭ꯔꯒꯅ ꯍꯦꯛ ꯕꯁ
ꯅꯠꯇ꯭ꯔꯒ ꯅꯠꯇꯦ ꯅꯠꯇꯦ ꯅꯠꯇ꯭ꯔꯒ ꯁꯟꯒꯔꯤꯗꯣ ꯅꫭꯏ ꯇ꯭ꯔ‌ꯦꯛꯇꯔꯒꯨꯝꯕ ꯃ‌ꯈꫭꯟ ꯊꯠ ꯊꯥꯠ ꯊꯠ ꯊꯠ ꯊꯠ ꯊꯣꯛꯄꯗ‌ꯣ
ꯏꯆꯦꯅ ꯐꯩ ꯈꯟꯕꯗꯣ ꯑꯗꯨꯝ ꯄꯨꯔꯒ ꯂꯥꯛꯄꯤꯔꯣ ꯕꯔꯥꯗꯤ ꯏꯝꯐꯥꯜ ꯌꯧꯔꯒ ꯏꯆꯦꯅ ꯑꯗꯨꯝ ꯄꯤꯕꯤꯔꯣ
ꯇꯥꯃꯣꯅ ꯄꯤꯕꯤꯒꯦ ꯍꯥꯏꯕ ꯅꯠꯇ꯭ꯔꯣ
ꯏꯆꯦꯗꯤ ꯑꯩꯅ ꯑꯩꯅ ꯂꯥꯛꯑꯣ ꯍꯥꯏꯕꯗꯗꯤ ꯇꯣꯡꯕ ꯌꯥꯗꯦ ꯍꯥꯏꯕꯅꯤꯅ ꯑꯗꯨ ꯏꯆꯦꯅ ꯑꯄꯥꯝꯕꯗ ꯑꯗꯨꯝ ꯂꯥꯛ ꯄꯤꯔꯛꯑꯣ ꯍꯥꯏꯗ꯭ꯔꯗꯤ ꯀꯩ ꯍꯥꯏꯔꯨꯅꯤ ꯑꯩꯗꯤ ꯄ꯭ꯂꯦꯟꯒꯨꯝꯕ ꯖꯦꯠꯀꯨꯝꯕ ꯁꯕꯃ‌ꯦꯔꯤꯟꯒꯨꯝꯕꯗ ꯇꯣꯡꯉ ꯂꯥꯛꯑꯣ ꯍꯥꯏꯔꯒ ꯆ‌ꯦꯗꯤ ꯁꯟꯒꯥꯔꯤꯗ ꯂꯥꯛꯀꯦꯌꯦ
ꯁꯝꯃꯦꯔꯤꯟ ꯇꯣꯡꯅꯤꯡꯉꯥꯏ ꯑꯩꯈꯣꯏꯗꯗꯤ ꯏꯁꯤꯡ ꯂꯩꯇꯦ
ꯑꯣ ꯍꯧꯖꯤꯛꯀꯥꯟꯗꯤ ꯀꯩꯅꯣꯗꯁꯨ ꯊꯧ ꯌꯥꯔꯕꯅꯤ ꯂꯦꯟꯗꯁꯨ ꯊꯧ ꯌꯥꯔꯕ ꯂꯣꯏ ꯊꯣꯛꯑꯕꯅꯦ
ꯌꯥꯗꯦ ꯌꯥꯗꯦ ꯍꯥꯏꯌꯦ ꯑꯩ ꯍꯧꯖꯤꯛꯃꯛ ꯀꯣꯜ ꯇꯧꯔꯝꯃꯦꯕ ꯊꯧꯕ ꯅꯨꯄꯥꯗꯣ ꯑꯗꯨ ꯌꯥꯏ
ꯑꯣ ꯏꯆꯦꯗꯤ ꯌꯥꯝꯅ ꯁꯪꯒ ꯆꯥꯎꯋꯤꯀꯣ ꯑꯗꯨꯗꯤ ꯌꯥꯝ ꯈꯪꯅꯩꯀꯣ
ꯅꯠꯇ꯭ꯔꯗꯤ ꯅꯪ ꯅꯪ ꯎꯅꯅꯤꯡꯉꯥꯏ ꯆꯠꯄ ꯐꯪꯉꫭꯏꯅꯦ
ꯄꯥꯈꯠꯀꯅꯨ ꯄꯥꯈꯠꯀꯅꯨ ꯏꯆꯦꯗꯨꯝ ꯎꯅꯕ ꯐꯪꯒꯅꯤ
ꯑꯁ ꯑꯩꯗꯤ ꯅꯪ ꯎꯅꯅꯤꯡꯕꯅ ꯂꯣꯏꯔꯦ ꯅꯪꯁꯦ ꯑꯁ ꯎꯝ ꯅꯪꯁꯦ ꯅꯪ ꯈꯣꯟꯖꯦꯜ ꯇꯥꯕꯗꯗꯤ ꯌꯥꯝ ꯐꯖꯒꯗꯧꯕ ꯃꯥꯜꯂꯦ
ꯑꯣ ꯃꯥꯟꯕꯨ ꯃꯥꯜꯂꯗꯤ ꯅꯠꯇ꯭ꯔꯕꯅꯤ ꯏꯆꯦ
ꯃꯥꯟꯕꯨ ꯃꯥꯜꯂꯗꯤ ꯑꯣꯏꯗ꯭ꯔꯕꯅꯤ ꯏꯆꯦ ꯑꯗꯨꯃ ꯈꯪꯖꯜꯂꯣ
ꯀꯔꯤ ꯏꯟꯁꯥꯡ ꯆꯥꯕ꯭ꯔꯥ ꯅꯪ
ꯏꯆꯦ ꯑꯩ ꯉꯁꯤ ꯌꯦꯟ ꯆꯥꯏ ꯍꯥꯏꯈꯤꯕꯅꯤꯀꯣ ꯏꯆꯦꯁꯦ ꯌꯥꯝ ꯊꯨꯅ ꯀꯥꯎꯒꯜꯂꯦ ꯏꯆ‌ꯦꯖ‌ꯦ ꯑꯍꯟ ꯑꯣꯏꯕꯒꯤ ꯋꯥꯈꯜ ꯃꯝꯕ ꯍꯧꯔ ꯃꯥꯜꯂꯦ ꯇꯨꯝꯃꯝꯗꯥꯏꯒꯤꯔ
ꯍꯤꯗꯥꯛ ꯆꯥꯕ ꯀꯥꯎꯕꯒꯤꯀꯣ
ꯑꯣ ꯑꯣ ꯏꯆꯦ ꯒꯨꯂꯤ ꯐꫭꯟ ꯋꯥꯔꯤ ꯁꯥꯟꯅꯔꯝꯗꯥꯏꯗꯗꯤ ꯒꯨꯂꯤ ꯐꯖꯅ ꯆꯥꯕꯤꯌꯨ
ꯍꯣꯏ ꯆꯥꯕꯤꯒꯦ ꯆꯥꯕꯤꯒꯦ
ꯎꯝ
ꯆꯥꯔ ꯂꯣꯏꯔ‌ꯦꯅ
ꯃꯥꯅꯤ ꯃꯥꯅꯤ ꯆꯥꯒꯗꯧꯅꯤ ꯆꯥꯒꯗꯧꯅꯤ ꯏꯆꯦꯅ ꯆꯥꯗꯅ ꯀꯅꯥꯅ ꯆꯥꯗꯣꯏꯅꯣ
ꯍꯧꯖꯤꯛꯇꯤ ꯀꯔꯤ ꯇꯧꯔꯒ ꯂꯩꯒꯦꯔꯥ
ꯍꯧꯖꯤꯛꯁꯦ ꯊꯣꯏꯗꯣꯛꯄ ꯇꯧꯗ‌ꯦꯁꯦ ꯑꯩꯁꯨ ꯇꯨꯝꯃꯝꯗꯥꯏ ꯌꯧꯁꯤꯜꯂꯛꯄꯒꯤ ꯁꯨꯝ ꯃꯌꯥꯝꯒ ꯎꯅꯔꯝꯃꯤꯁꯤꯅꯤ ꯑꯗꯨꯒ ꯌꯥꯏꯐ ꯃꯥꯡꯒꯣꯜ ꯄꯤꯟꯅꯔꯒ ꯀꯣ